ꯍꯜꯂꯣ ꯇꯥꯔꯦ ꯇꯥꯔꯦ
ꯀꯩꯗꯧꯔꯝꯃꯤꯅꯣ
ꯐꯝꯃꯤꯌꯦ ꯅꯪꯗꯤ
ꯁꯤꯄꯝꯕꯅꯤꯗ ꯋꯥꯋꯥꯛꯀꯤꯡ ꯉꯥꯏꯍꯥꯛ ꯊꯣꯛꯁꯤꯔꯅ ꯇꯧꯕꯅꯤ ꯅꯨꯡꯊꯠꯅ ꯀꯔꯤꯝ ꯆꯠꯊꯣꯛꯇ꯭ꯔꯕꯣ
ꯆꯠꯊꯣꯛꯈꯤꯔ ꯇꯆꯥꯥꯅ ꯑꯦ ꯍꯥꯏꯔꯀꯥꯟꯗ ꯆꯠꯀꯗꯕꯅꯤꯗ
ꯑꯣ ꯇꯁꯥꯁꯨ ꯍꯧꯖꯤꯛꯇꯤ ꯁꯪꯉꯔꯣꯏ
ꯁꯪꯗꯦ ꯃꯥ ꯍꯧꯖꯤꯛ ꯊꯕꯛ ꯆꯠꯈ꯭ꯔꯦ ꯃꯥꯒꯤꯗꯣ ꯀꯟꯁꯇ꯭ꯔꯛꯁꯟ ꯑꯣꯏꯔ ꯃꯥꯜꯂꯦꯅꯦ ꯌꯨꯝ ꯁꯥꯕꯩꯗ ꯍꯣꯏ ꯖꯤ ꯑꯥꯎ ꯃꯣꯏꯅ ꯖꯤꯕꯤ ꯑ ꯕꯤ ꯖꯦ ꯀꯟꯁꯇ꯭ꯔꯛꯁꯟ ꯑꯣꯏꯔ ꯃꯥꯂꯦ
ꯑꯥ
ꯅꯣꯏꯒꯤꯁꯨ ꯇꯧꯍꯧꯔꯣ ꯀꯩꯅꯣ ꯍ ꯅꯣꯏꯁꯨ ꯇꯧꯍꯧꯔꯣ ꯀꯩꯅꯣ ꯃꯥꯒ ꯇꯥꯟꯅꯔ ꯀ
ꯑꯇꯦ ꯐ꯭ꯔꯤꯗ ꯂꯩꯔꯤ ꯁꯄꯨꯗꯤ ꯃꯥꯁ ꯑꯩꯗꯨꯁꯨ ꯐꯩꯌꯦꯕ
ꯂꯨꯄꯥ ꯂꯥꯛ ꯇꯔꯥꯃꯨꯛ ꯄꯥꯏꯔ ꯌꯨꯝꯁꯥ ꯌꯥꯔꯦꯅ ꯍꯧꯖꯤꯛ ꯂꯥꯎꯅꯔꯤꯗꯨꯗꯤ
ꯊꯪꯗꯦ ꯑ ꯌꯣꯠ ꯄꯤ ꯑꯣꯏꯔꯣꯏꯖꯂ
ꯌꯣꯠꯀꯤꯔꯥ ꯀꯔꯤꯒꯤꯅꯣ ꯈꯪꯗꯦ ꯌꯣꯠꯀꯤꯗꯤ ꯁꯥꯛ ꯀꯥꯟꯅꯗꯦꯗ
ꯎꯝ ꯌ ꯇ ꯀꯨꯏꯅ ꯀꯩꯁꯨ ꯆꯠꯂꯣꯏꯕ ꯃꯈꯣꯡ ꯆꯥꯊꯠꯂꯛꯄ ꯈꯣꯠꯂꯛꯄ ꯇꯧꯋꯏꯗꯅ
ꯍꯣꯏ ꯑꯗꯩ ꯄꯔꯪ ꯇꯥꯕ ꯈꯣꯠꯄ ꯂꯩꯗꯅ
ꯑꯝ
ꯑꯗꯨ ꯁꯨꯝ ꯇꯧꯕ ꯂꯩꯅꯤ ꯍꯥ ꯍꯥꯏꯒꯨꯝꯅ ꯑꯩ ꯁꯣꯔꯣꯛꯀꯆꯧꯤꯒꯦ
ꯉꯁꯤ ꯉꯁꯤꯗꯤ ꯊꯕꯛ ꯆꯠꯇ꯭ꯔꯣ
ꯉꯁꯤ ꯊꯕꯛ ꯆꯠꯇꯦ ꯉꯁꯤ ꯀꯅꯥ ꯀꯅꯥ ꯂꯥꯛꯀꯦ ꯉꯁꯤꯅ
ꯍꯥ
ꯀꯅꯥ ꯀꯅꯥ ꯂꯥꯛꯑꯝꯒꯦ ꯅꯣꯏꯒꯤꯗ
ꯂꯝꯗꯗ ꯊꯕꯛ ꯆꯠꯇ꯭ꯔꯦ ꯅꯪ ꯁꯪ ꯍꯧꯖꯤꯛ ꯐꯣꯟ ꯇꯧꯕ ꯄꯥꯏꯈꯠꯂꯄ ꯅꯕꯣꯛ ꯆꯠꯈꯔ
ꯊꯕꯛ ꯆꯠꯇ꯭ꯔꯤ ꯍꯌꯦꯡꯗꯤ ꯂꯥꯛꯀꯗꯧꯔꯤꯕ
ꯎꯝ ꯊꯕꯛꯇꯤ ꯀꯃꯥꯏ ꯀꯃꯥꯏꯅ ꯇꯧꯔꯤꯒꯦ
ꯊꯕꯛꯄꯨ ꯑꯁ ꯈꯔ ꯍꯤꯗꯥꯛ ꯈꯔ ꯀꯥꯞ ꯈꯔ ꯇꯧ ꯇꯧꯔꯤꯁꯤꯦ
ꯀꯣꯏꯅ ꯈꯔꯖ ꯂꯩꯔꯤꯕ
ꯀꯩꯁꯨꯒꯗꯤꯗ
ꯄꯨꯡ ꯀꯌꯥꯗꯒꯤꯩ ꯆꯠꯂꯤꯕ
ꯄꯨꯡ ꯀꯩꯅꯣꯗꯒꯤ ꯎꯝ ꯅꯣꯡꯃꯅ ꯄꯨꯡ ꯃꯥꯄꯜꯗꯩ ꯂꯥꯛꯑꯣ ꯍꯥꯏꯅꯤꯕ ꯑꯗꯨꯗꯨꯒ ꯄꯨꯡ ꯑꯍꯨꯝ ꯄꯨꯡ ꯑꯍꯨꯝꯗ ꯍꯟꯕ ꯑꯗꯨꯒ ꯏꯚꯅꯤꯡ ꯇꯥꯔꯒꯅ ꯄꯨꯡ ꯇꯔꯦꯠ ꯀꯩꯅꯣꯗꯒꯤ ꯄꯨꯡ ꯑꯃꯗꯒꯤꯅ ꯄꯨꯡ ꯇꯔꯦꯠ ꯐꯥꯎ ꯕꯥꯔꯣꯗꯒꯤꯩ ꯆꯠꯂꯒꯅ ꯄꯨꯡ ꯀꯩꯅꯣꯗꯒꯤꯩꯅ ꯕꯥꯔꯣꯗꯩ ꯆꯠꯂꯒꯅ ꯕꯥꯔꯣꯗ ꯆꯠꯂꯒꯅꯅꯦ
ꯎꯝ
ꯄꯨꯡ ꯇꯔꯨꯛꯇ ꯂꯣꯏꯕ
ꯑꯥ
ꯑꯗꯨꯒ ꯑꯃꯗ ꯆꯠꯂꯒꯅ ꯇꯔꯦꯠꯇ ꯂꯣꯏꯕ ꯑꯗꯨꯃꯥꯏꯅ
ꯅꯨꯡꯗꯥꯡ ꯄꯨꯔꯥ ꯇꯥꯕꯗꯤ ꯌꯥꯎꯗ꯭ꯔꯤꯕꯣ
ꯅꯨꯡꯗꯥꯡ ꯄꯨꯔꯥ ꯇꯥꯕ ꯗꯦꯠ ꯏꯂꯚꯦꯟꯒ ꯇꯨꯌꯦꯜꯞꯀꯔꯥ ꯊꯥꯔꯇꯤꯟꯒ ꯐꯣꯔꯇꯤꯟꯒꯔ ꯀꯩꯅꯣꯝ ꯇꯥꯍꯧ
ꯑꯗꯨ ꯅ ꯑꯃꯨꯛ ꯅꯨꯡꯗꯥꯡ ꯄꯨꯔꯥ ꯄꯨꯡ ꯇꯔꯨꯛꯇꯇꯩꯩꯅ ꯇꯥꯔꯒꯅꯦꯅꯦ ꯍꯌꯦꯡ ꯑꯌꯨꯛꯀꯤ ꯄꯨꯡ ꯇꯔꯨꯛꯄ ꯂꯥꯏ ꯁꯨꯝ ꯂꯩꯗꯣꯏꯅꯤ ꯑꯗꯨꯗꯤ ꯁꯤꯔꯅꯤ ꯇꯂꯕꯂ ꯀꯥꯏ ꯑꯩꯈꯣꯏꯗꯩ ꯂꯧꯔꯤ ꯍꯧꯖꯤꯛꯐꯥꯎ ꯐꯣꯡꯝꯒꯤ ꯃꯇꯥꯡꯗꯗꯤ ꯈꯠꯅ ꯂꯩ ꯇꯧ
ꯍꯥꯥ
ꯐꯣꯝꯒꯤ ꯃꯇꯥꯡꯗ ꯑꯃꯨꯛ ꯈꯠꯅ ꯂꯩꯔꯤꯅꯦꯕ ꯇꯧꯔꯤ
ꯐꯣꯝꯗꯤ ꯀꯩꯅꯣ
ꯑꯥ ꯀꯩꯅꯣꯒꯤ ꯀꯣꯂꯦꯖ ꯑꯩꯈꯣꯏ ꯀꯣꯂꯦꯖꯀꯤ ꯐꯣꯝ ꯄꯤꯔꯛꯄ ꯑꯦꯄꯦꯟꯗꯤꯛꯁ ꯐꯣꯝꯅ ꯑꯗꯨꯏ ꯃꯇꯥꯡꯗ ꯀꯩꯅꯣꯁꯨ ꯃꯥꯁꯨ ꯕꯦꯡꯒꯂꯣꯔꯗ ꯈꯜꯂꯦ ꯍꯥꯏꯅꯦ
ꯀꯔꯣ
ꯑꯗꯨꯗꯨꯒ ꯀꯩꯅꯣꯗ ꯑ ꯎ ꯃꯥ ꯁꯤꯗ ꯑꯣꯏꯅ ꯂꯧꯕꯅꯦ ꯍꯥꯏꯌꯦꯦ
ꯌꯥꯅꯕ
ꯇꯥꯟꯖꯥ ꯄꯕ
ꯑꯣ ꯃꯣꯏ ꯀꯩꯅꯣ ꯂꯩꯕ
ꯍꯥꯥ
ꯃꯣꯏ ꯀꯩꯅꯣ ꯂꯩꯕ ꯑꯔꯕ ꯕ꯭ꯔꯥꯟꯁ
ꯅꯠꯇꯦ ꯊꯕꯛ ꯑꯅꯤꯅꯦ ꯃꯥ ꯈꯜꯂꯤꯁꯦ
ꯎꯝ
ꯑꯩ ꯈꯇꯪ ꯉꯥꯏꯗꯤ ꯇꯧꯗ꯭ꯔꯤꯁꯦ ꯑꯝꯇ ꯑꯩꯁꯨ ꯇꯧꯅꯕ ꯑꯝꯇ
ꯂꯣꯜꯂꯤ ꯊꯣꯛꯑꯃꯤꯅꯄ꯭ꯔ ꯆꯠꯂꯣ ꯀꯩꯅꯣ
ꯁꯤ ꯁꯨꯝ ꯂꯩꯔꯅꯤꯗ ꯁꯤꯗ ꯂꯩꯔꯒ ꯀꯩꯅꯣ ꯇꯧꯔꯒꯦ ꯇꯥꯃꯅꯤ ꯊꯕꯛ ꯑꯃ ꯑꯃ ꯊ ꯀꯖ ꯂꯩꯒꯦ ꯇ ꯑꯗꯨ ꯐꯠꯇ꯭ꯔꯣꯗꯨꯅ ꯁꯤꯗ ꯊꯕꯛ ꯇꯧꯕꯗꯣ ꯂꯨꯄꯥ ꯂꯤꯁꯤꯡ ꯇꯔꯥꯃꯥꯊꯣꯏꯅꯤ ꯁꯤꯒꯤ ꯀꯩꯅꯣꯒꯤ ꯟꯛ ꯍꯟꯗꯛ ꯍꯟꯇꯛ ꯊꯥꯁꯤ ꯂꯣꯏꯔꯦ
ꯑꯗꯩ ꯑꯃꯨꯛꯁꯨ ꯅꯧ ꯂꯦꯡꯗꯕ ꯑꯃꯨꯛ ꯂꯩꯔꯗꯕ
ꯂꯩꯔꯔꯣꯏ ꯁꯤ ꯆꯠꯂꯅꯤ
ꯀꯗꯥ
ꯍꯟꯗꯛ ꯊꯥꯁꯦ ꯂꯣꯏꯒꯅꯤꯗꯅ ꯖꯨꯟ ꯖꯨꯂꯥꯏ ꯑꯥꯒꯁ ꯑꯥꯒꯁꯇꯣ ꯑꯗꯨꯗꯩ ꯑꯩꯁꯤ ꯊꯕꯛ ꯇꯣꯔꯅꯤ
ꯐꯥꯏꯖ
ꯁꯤꯒꯤ ꯋꯤꯅꯤꯡꯒꯤꯗꯣ ꯐꯥꯔꯃꯥꯁꯤ ꯑꯃ ꯂꯩꯕꯗ꯭ꯔꯣ
ꯄꯨꯅꯣꯖ
ꯍꯣꯏ ꯂꯨꯄꯥ ꯂꯤꯁꯤꯡ ꯇꯔꯨꯛ ꯄꯤ ꯀꯦꯒꯤ ꯑꯗꯨꯗꯨꯒ ꯍꯌꯦꯡ ꯇꯔꯨꯛꯇꯨꯗꯣ ꯂꯩꯔꯕ ꯇꯔꯨꯛꯇꯣ ꯑꯩꯒꯤ ꯂꯥꯏꯁꯦꯟꯁ ꯂꯥꯛꯑꯀꯥꯟꯗ ꯇꯔꯥꯅꯤꯊꯣꯏ ꯄꯤꯗꯣꯏꯕ
ꯑ ꯃꯣꯏ
ꯐꯠꯇ꯭ꯔꯣ ꯑꯗꯨꯗꯤ ꯍꯣꯏ ꯃꯣꯏ ꯂꯧꯒꯦ ꯍꯥꯏꯕ
ꯃ ꯂꯥꯏꯁꯦꯟꯁ ꯌꯥꯗꯣꯏꯔꯣ ꯐꯝꯃꯤꯁꯦ
ꯍꯣꯏ ꯑꯩ ꯑꯃ ꯂꯩꯔꯗꯤ ꯑꯩ ꯑꯦꯛꯖꯥꯝ ꯄꯥꯁ ꯇꯧꯈ꯭ꯔꯕꯅꯦ ꯍꯥꯏꯕꯒꯤ ꯌꯥꯏꯗꯅ ꯑꯗꯨꯗꯤ ꯉꯥꯡꯅꯕ ꯌꯥꯅꯤꯕ ꯈꯔꯗ ꯑꯣꯏꯔꯁꯨꯦ
ꯎꯝ
ꯑꯗꯨꯗꯒꯤ ꯑꯩ ꯃꯣꯏꯁꯦ ꯃꯣꯏꯅ ꯑꯩꯒꯤ ꯀꯧꯔꯛꯄꯗ ꯂꯣꯏꯔꯝꯅꯦ ꯂꯥꯛꯑꯣ ꯋꯥ ꯐꯩ ꯍꯥꯏꯕ ꯑꯁꯤꯗꯤ ꯉꯥꯏꯍꯥꯛ ꯊꯣꯛꯑꯒ ꯂꯩꯔꯨꯔꯅꯤ ꯁꯨꯃꯥꯏ ꯁꯨꯝ ꯋꯥꯔꯤ ꯁꯥꯟꯅꯕꯁꯨ ꯌꯥꯔꯅꯤ ꯁꯤꯗꯤ
ꯄꯨꯡꯗꯦ
ꯄꯨꯡ ꯃꯣꯏ ꯍꯥꯏꯀꯗꯧꯅꯤꯗ
ꯄꯥꯈꯪ ꯑꯣ ꯅꯨꯄꯤ ꯊꯤꯔꯕꯅꯤ ꯃꯄꯨꯗꯣ
ꯇꯔꯨꯛ ꯇꯔꯦꯠꯇꯒꯤ ꯍꯥꯏꯔꯒꯅꯦ
ꯎꯝ
ꯑꯗꯨ ꯅꯨꯡꯗꯥꯡꯒꯤ ꯅꯨꯡꯗꯥꯡꯐꯧꯀ ꯂꯩꯌꯣꯒ ꯍꯥꯏꯦ ꯍꯥꯏꯗꯧ ꯃꯥꯜꯂꯦ ꯑꯗꯨꯃꯥꯏꯅ ꯁꯨꯝ ꯂꯦꯡꯗꯕꯤꯗ ꯂꯩꯌꯣ ꯍꯥꯏꯗꯧ ꯃꯥꯜꯂꯦꯕ
ꯑꯒꯤ ꯇꯂ ꯇ ꯀꯃꯗꯔꯗꯨꯔꯤ
ꯄꯤꯛꯃꯜꯂꯁꯨ ꯅꯛꯄꯅꯤꯅ ꯌꯥꯔꯦꯗ
ꯎꯝ
ꯂꯥꯏꯁꯦꯟꯁ ꯌꯥꯎꯕꯅꯤꯅ ꯑꯩꯅ ꯍꯥꯏꯁꯦ ꯆꯥꯕ ꯊꯛꯄꯒꯤꯁꯨ ꯆꯠꯂꯔꯣꯏ ꯅꯠꯇ꯭ꯔꯥ ꯑꯗꯒꯤ ꯗꯤ ꯌꯨꯝꯗ ꯉꯍꯥꯛ ꯆꯪꯉꯒ ꯆꯥꯛ ꯆꯥꯕ ꯈꯣꯠꯄ ꯌꯥꯔꯅꯤ ꯑꯗꯣ ꯃꯣꯏ ꯄꯨꯡ ꯀꯌꯥꯐꯧ ꯁꯨ ꯍꯥꯏ ꯆꯠꯄꯗꯣꯏꯩꯅꯣ ꯈꯪꯗꯦꯕ
ꯁꯟꯗꯦꯁꯤꯗꯤ ꯂꯩꯇꯔꯣ
ꯁꯟꯗꯦꯗꯤ ꯑꯩ ꯁꯨꯇꯤ ꯂꯧꯒꯗꯧꯅꯦ ꯀꯥꯏꯗꯒꯤꯩ ꯉꯝꯃꯨ ꯑꯗꯨꯒꯨꯝꯕ ꯈꯪꯗꯦ ꯈꯪꯗ꯭ꯔꯤ ꯑꯩ ꯀꯔꯤꯝꯐꯥꯎ ꯍꯧꯖꯤꯛ ꯐꯥꯎꯒꯤ ꯑꯣꯏꯅ ꯅꯤꯜꯅꯦ ꯂꯩꯔꯤꯁꯦ ꯃꯣꯏ ꯋꯥꯔꯤ ꯁꯥꯟꯅꯗ꯭ꯔꯦꯕ ꯉꯥꯅꯨꯅ ꯍꯥꯏꯅꯣ ꯃꯃꯥꯡꯗꯒꯤꯩ ꯑꯩꯅ ꯍꯥꯏꯅ ꯂꯩꯔꯕꯅꯤꯗ ꯀꯩꯅꯣꯗ ꯀꯥ ꯄ꯭ꯔꯦꯝꯖꯤꯠꯇ
ꯑꯥ
ꯃꯥꯥꯏꯗ ꯇꯧꯔ ꯂꯥꯛꯑꯣ ꯆꯥꯕ ꯊꯛꯄ ꯂꯣꯏ ꯄꯤꯔꯦ ꯂꯨꯄꯥ ꯂꯤꯁꯤꯡ ꯃꯔꯤ ꯈꯛꯇ ꯄꯤꯒꯦꯒꯦ ꯂꯩꯐꯝ ꯆꯥꯐꯝ ꯂꯣꯏ ꯄꯤꯒꯦ
ꯍꯥꯥ ꯐꯔꯣꯗ
ꯔꯤꯝꯁꯇ ꯍꯣꯏ
ꯆꯥ ꯊꯛꯄ ꯌꯥꯎꯕꯂꯤ ꯁꯨꯝ ꯑꯩ ꯈꯥ
ꯍꯣꯏ
ꯑꯝ
ꯁꯨꯝ ꯍꯥꯏꯅꯔꯒꯕꯨꯗꯤ ꯇꯔꯨꯛ ꯇꯔꯨꯛꯃꯨꯛꯇꯤ ꯄꯤꯌꯣ ꯍꯥꯏꯕꯗ ꯌꯥꯔꯛꯀꯅꯦꯕ ꯃꯤ ꯂꯩ ꯏꯇꯔ ꯂꯅꯤ ꯈꯣꯂ ꯍꯥꯏꯕꯗ ꯑꯣ ꯁꯥꯎꯅꯗꯕꯩ ꯃꯑꯣꯡꯗ ꯉꯥꯡꯉꯤ ꯑꯩꯈꯣꯏꯗ ꯉꯥꯡꯕꯗꯗꯤ ꯍꯥꯏꯗꯤ ꯅꯪ ꯑꯁꯤꯗ ꯇꯧꯅꯤꯡꯉꯁꯨ ꯇꯧ ꯀꯩꯁꯨ ꯀꯥꯏꯗꯦ ꯅꯪ ꯑꯗꯨ ꯅꯠꯇ꯭ꯔꯒ ꯅꯪ ꯁꯤꯗ ꯇꯧꯒꯦꯁꯨ ꯌꯥꯏ ꯀꯩꯁꯨ ꯀꯥꯏꯗꯦꯅ ꯍꯥꯏ ꯍꯥꯏꯕ ꯁꯤꯒꯤ ꯀꯧꯕꯤꯗꯨꯁꯨ ꯑꯃꯨꯛ ꯐꯝꯃꯤꯕ
ꯄ꯭ꯔꯦꯝꯖꯣꯏ ꯀꯧꯏꯗ ꯐꯪꯈ꯭ꯔꯕ
ꯑꯥ ꯍꯧꯕꯤꯗꯁꯨ ꯐꯝꯃꯤ ꯃꯥ
ꯍꯝ
ꯑꯗꯨꯗꯤ ꯄꯣꯠꯇꯣ ꯌꯥꯏꯅ
ꯎꯝ ꯂꯥꯏꯁꯦꯟꯁ ꯁꯗ ꯅꯁꯥꯈꯅꯣ ꯐꯝꯖꯔꯣ ꯀꯩꯅꯣ
ꯍꯦ ꯀꯩꯅꯣ ꯄꯣꯛꯐꯝ ꯃꯐꯝ ꯌꯥꯔꯦꯗ ꯃꯤꯌꯥꯝꯃꯦ ꯂꯥꯛꯑꯦ ꯍꯧꯖꯤꯛꯇꯛꯇ ꯍꯂꯦ
ꯎꯝ
ꯀꯩꯅꯣ ꯐꯨꯝꯐꯝ ꯐꯝꯕꯗꯣ ꯍꯥꯏꯗꯤ ꯂꯥꯏꯁꯦꯟꯁ ꯂꯩꯔꯁꯨꯅꯦ
ꯎꯝ
ꯑꯦꯛꯁꯄꯤꯔꯤꯌꯦꯟꯁ ꯇꯥꯂ ꯐꯪꯒꯦ ꯀꯃ ꯑꯗꯩ ꯊꯕꯛ ꯑꯃ ꯑꯃ ꯊꯤꯈꯤꯒꯦꯁꯨ ꯇꯧꯒꯦ ꯇꯃ ꯁꯤ ꯁꯨꯝ ꯐꯝꯃꯗꯧꯅꯤꯗ ꯐꯝꯕꯒꯤꯗ ꯑꯩꯅ ꯈꯜꯂꯤꯁꯦ ꯁꯨꯝ ꯇꯦꯛ ꯇꯦꯛ ꯇꯦꯛ ꯇꯦꯛ ꯄꯩꯁꯥ ꯁꯨꯝ ꯊꯣꯛꯍꯜꯂꯒ ꯂꯩꯕꯗꯣ ꯑꯗꯨ ꯇꯧꯔꯒꯦ ꯇꯧꯅꯤ ꯃꯐꯝ ꯆꯥꯕ ꯆꯥꯗꯕ ꯑꯥꯗ ꯑꯃꯨꯛ ꯍꯣꯡꯀꯠꯂ ꯐꯝꯕꯗꯣ ꯊꯝꯃꯔꯣꯏꯒꯦ ꯇꯧꯕꯅꯦꯕ
ꯑꯣꯏ ꯅꯆꯦꯡꯁꯨ ꯂꯥꯛꯑꯣꯏ ꯁ ꯍꯥꯏ ꯀꯕꯤꯒꯦ ꯍꯥꯏꯔꯗꯤ ꯐꯩꯒꯦ
ꯂꯥꯏꯁꯦꯟꯁꯁꯨ ꯂꯥꯗ ꯂꯨꯄꯥ ꯂꯤꯁꯤꯡ ꯇꯔ ꯊ ꯀ ꯑꯗꯣ ꯁꯤꯗꯗꯤ ꯆꯠꯄ ꯈꯣꯠꯄ ꯑꯃꯨꯛ ꯌꯥꯎꯔꯔꯣꯏ ꯅꯠꯇ꯭ꯔꯥ ꯑꯗꯩ ꯆꯥꯕꯩ ꯈꯣꯔꯁꯥ ꯅꯨꯡ ꯌꯥꯎꯗꯕꯤꯅꯦꯕ ꯆꯠꯄꯩ ꯈꯣꯔꯁꯥ ꯅꯨꯡ ꯌꯥꯎꯗ꯭ꯔꯗꯤ ꯂꯨꯄꯥ ꯂꯤꯁꯤꯡ ꯇꯔꯥꯅꯤꯊꯣꯏ ꯐꯪꯕ ꯍꯥꯏꯗꯤ ꯇꯔꯥꯅꯤꯊꯣꯏꯗ ꯁꯨꯝ ꯅꯦꯝꯗꯣꯏꯅꯦꯕ ꯑꯩꯉꯣꯟꯗ
ꯃꯥꯥꯏ
ꯅꯠꯇ꯭ꯔꯣ ꯈꯥꯏꯗꯣꯛꯅꯤꯡꯉꯥꯏ ꯌꯥꯎꯗ꯭ꯔ ꯕ ꯅꯛꯄꯅꯤꯅ ꯗꯨ ꯈꯟꯕꯅ
ꯆꯠꯊꯣꯛꯇ꯭ꯔꯦ ꯑꯗꯨ ꯑꯗꯨꯝꯝꯜꯂꯦ
ꯍꯥꯝ
ꯊꯋꯥꯜ ꯑꯗꯨꯝꯗꯤ ꯀꯩ ꯄꯩꯁꯥ ꯊꯣꯛꯈ꯭ꯔꯕ
ꯆꯠꯊꯣꯛꯇꯦꯗ ꯃꯇꯝ ꯆꯥꯁꯨ ꯀꯩꯅꯣ ꯇꯧ ꯂꯩꯔꯦ ꯃꯥꯁꯨ ꯊꯕꯛ ꯅꯨꯡ ꯆꯠ ꯂꯩꯕꯅꯤꯅ
ꯀꯩꯅꯣ ꯑꯉꯥꯡꯕꯁꯨ ꯐꯖ ꯐꯁꯨ ꯌꯥꯝ ꯆꯠꯂꯤꯁꯤꯅꯦ ꯉꯥꯏꯍꯥꯛ ꯂꯦꯞꯅ ꯌꯔꯪꯗꯦꯅꯦ ꯍꯉ ꯈꯣꯡꯗ ꯆꯂꯦꯅꯦꯕ ꯍꯥꯏꯒ ꯆꯠꯂꯤꯅꯦꯍꯦ ꯃꯁ ꯐꯖ ꯐꯖꯕꯖꯥ
ꯑꯩꯁꯨ ꯀꯇꯥꯔꯤ ꯌꯨꯝꯗ ꯂꯥꯛꯀꯗꯕꯅꯤ
ꯇꯥꯡ
ꯎꯝ
ꯀꯥꯡꯥꯡꯁꯤꯗꯤ ꯇꯔꯥ ꯁꯤꯛꯁꯇꯤꯟꯅꯦ ꯍꯥꯏꯗꯥꯏꯅꯦ
ꯁꯤꯛꯁꯇꯤꯟ ꯍꯥꯏꯔꯣ ꯀꯩꯅꯣꯝ ꯍꯥꯏꯒꯨꯝ ꯑꯃ ꯇꯧꯏꯤ
ꯑꯣ ꯅꯥꯏꯠ ꯗ꯭ꯌꯨꯇꯤ ꯂꯩ ꯅꯥꯏꯠ ꯗ꯭ꯌꯨꯇꯤ ꯇꯥꯔꯨꯕꯩ ꯁꯨꯇꯤꯔ ꯀꯩꯅꯣꯝ ꯂꯩ ꯑꯗꯨꯝ ꯇꯧꯅꯤ ꯀꯉ ꯀꯥꯏꯗꯅ ꯑ ꯑꯗꯨꯃꯥꯏꯅ ꯂꯩꯁ ꯑꯗꯨꯝ ꯇꯧ
ꯑꯗꯥꯏꯒꯨꯝꯕꯗ ꯑꯩꯅ ꯉꯔꯥꯡ ꯂꯥꯛꯑꯝꯃꯦ
ꯎꯝ
ꯂꯦꯛꯍꯧꯔꯁꯤꯅꯪ ꯈꯟꯃꯅꯤ ꯁꯨꯝ ꯇꯥꯟꯖꯜꯂꯛꯑꯕ
ꯑꯗꯨꯅ ꯊꯜ ꯂꯩꯔꯦ
ꯑꯝ ꯅ ꯅꯨꯡꯊꯤꯟ ꯆꯠꯁꯤꯔꯥꯅ ꯉꯔꯥꯡ ꯂꯦꯛꯍꯧꯔꯒ ꯉꯁꯤ ꯅꯨꯡꯊꯤꯟ ꯆꯠꯁꯤꯔꯥꯅ ꯈꯜꯂꯝꯕꯅꯦ ꯑꯩꯁꯦ
ꯎꯝ
ꯀꯩꯗꯧꯗꯣꯏꯅꯣ ꯉꯥꯏꯍꯥꯛꯇꯪ ꯇꯨꯝꯕꯒꯤꯕꯨ
ꯑꯗꯨ ꯇꯨꯝ ꯌꯥꯗꯕ꯭ꯔꯕ ꯅꯨꯡꯉꯥꯏꯇꯕ꯭ꯔꯕ ꯇꯨꯝꯕ
ꯅꯠꯇꯦꯍꯦ ꯍꯥꯏꯅ ꯍꯥꯏꯗꯤ ꯌꯨꯝꯒꯤ ꯋꯥꯔꯤꯅꯤ
ꯑꯣ ꯅꯣꯏꯁꯨ ꯁꯥꯛꯑꯅꯤꯅꯦ ꯀꯥꯕꯤꯁꯨ ꯁꯥꯠꯂꯣꯏꯗꯅꯤꯅ
ꯈꯪꯗꯦꯗ ꯁꯥ ꯎꯁꯥꯔꯣꯢ
ꯀꯩ ꯇꯧꯔꯒꯃ
ꯀꯩꯗꯧꯒꯤ ꯌꯨꯝꯕꯨ ꯀꯝꯖꯥꯎ ꯍꯣꯏꯗ ꯂꯩꯔ ꯂꯣꯏꯔꯦ
ꯃꯊꯛꯀꯤꯁꯦ ꯂꯣꯏꯁꯤꯜꯂꯒ ꯂꯩꯔꯒꯦ
ꯑ ꯔꯥꯖꯦꯟ ꯍꯣꯢꯗ꯭ꯔꯣ ꯀꯩꯅꯣ
ꯃꯗꯥ ꯍꯥꯊ ꯎꯕꯤꯖꯦ
ꯁ ꯍꯁꯨ ꯑꯗꯨ ꯀꯂ ꯑꯣꯏꯔ ꯃꯅꯤ
ꯂꯣꯏꯔꯝ ꯂꯩꯏꯍꯧꯔꯝ ꯑ ꯑꯌꯥꯝꯕ ꯁꯔꯨꯛ ꯂꯣꯏꯁꯜꯂꯦ ꯑꯁ ꯑꯗꯨꯗ ꯐꯝꯃꯦ ꯈꯜꯂꯣꯕꯀꯣ ꯑꯩ ꯀꯌꯥ ꯁꯤꯠꯠꯇꯧ ꯃꯥꯟꯒꯦꯅꯦ ꯃꯣꯏꯒꯤꯗꯨꯗ ꯐꯝꯕꯁꯦ
ꯃꯌꯥꯝ ꯂꯩꯅꯔꯛꯑꯦꯕ ꯄꯔꯦꯡꯁꯤꯗ
ꯍ ꯈꯇꯪ ꯉ ꯍꯥꯏ ꯈ ꯈ꯭ꯔ ꯈ ꯀꯩꯅꯣꯝ ꯉꯥꯏꯍꯥꯛ ꯂꯩꯈ꯭ꯔꯒꯦꯅ ꯀꯧꯕꯤ ꯈꯨꯟꯖꯥꯎ ꯂꯩꯔꯒꯦꯅ ꯑꯗꯨ ꯄꯔꯦꯡ ꯁꯥꯥ ꯂꯩꯈ꯭ꯔꯦ ꯑꯗꯨꯗꯤ ꯁꯤꯗ ꯑ ꯏ ꯇꯦꯛ ꯏ ꯇꯦꯛ ꯐꯝꯕꯅ ꯐꯩꯑꯕ
ꯗꯨꯀꯥꯟꯁꯨ ꯃꯌꯥꯝ ꯂꯩꯔ ꯃꯥꯜꯂꯦꯗꯗ
ꯁꯤꯗꯔꯣ ꯂꯩꯇꯦꯍꯦ ꯑꯅꯤꯒꯇꯅꯤ
ꯂꯝꯃꯥꯏꯔꯝꯗꯁꯨꯨꯑꯕ
ꯂꯩꯃꯥꯏꯔꯣꯝꯗ ꯑꯃꯐꯥꯎ ꯂꯩꯇꯦ ꯑꯃꯈꯛꯇꯅꯤꯅ
ꯍꯥꯏ ꯄꯤ ꯆꯔꯤꯗ
ꯂꯝꯂꯥꯏ ꯕꯖꯥꯔꯒꯤ ꯑꯃꯈꯛꯇ ꯂꯩꯗꯣ ꯑꯗꯨꯗꯨꯨ ꯈꯛꯇꯅꯤ ꯀꯦ
ꯑ
ꯂꯩꯇꯦꯇ ꯂꯩꯕꯕꯨꯗꯤ ꯁꯤꯗꯩꯦꯛ ꯊꯧꯖꯤꯜꯂꯛꯄꯒ ꯑꯃꯈꯛꯇ ꯂꯩꯔꯦꯗꯅ ꯚꯔꯕꯨꯒꯤ ꯑꯗꯣ ꯑꯁꯣꯝ ꯅꯥꯀꯟ ꯀꯥꯈꯠꯈ꯭ꯔꯗꯅ ꯍꯧꯖꯤꯛꯀꯤꯇꯣ ꯂꯩꯔꯤꯗꯅ
ꯑꯗꯣ ꯁꯦꯇ ꯂꯣꯏꯅ ꯐꯝꯃꯒꯦꯔꯣ
ꯁꯦꯛꯇꯥꯒꯤ ꯑꯃ ꯂꯩꯗꯨꯗꯤ
ꯀꯥꯏꯗ
ꯀꯩꯅꯣꯒꯤꯗꯨꯗ ꯄꯨꯂꯤꯁꯀꯤꯗꯨꯗ ꯂꯩꯗꯨꯗꯤ
ꯑꯩꯆꯍꯦ
ꯑꯃ ꯂꯩꯕꯅꯤ ꯂꯩꯕꯕꯨꯗꯤ ꯂꯧꯁꯥꯡꯒꯨꯝꯒꯤꯁꯨ ꯑꯃꯨꯛ ꯂꯩꯇ ꯃꯥꯜꯂꯦ
ꯎꯝ
ꯑꯗꯣ ꯁꯤꯗ ꯁꯨꯝ ꯇꯧꯕꯧꯕꯅ ꯐꯩꯑꯣ ꯑꯣꯗꯥꯥꯛꯇ
ꯍꯥꯏꯗꯔꯦ ꯇꯧꯔꯤ ꯇꯧꯅꯗꯦꯗꯅ
ꯇꯧꯅꯗꯦ ꯑꯁꯤꯅ ꯐꯗꯧ ꯃꯥꯟꯗꯣꯏꯅꯦ
ꯎꯝ
ꯁꯤꯗ ꯂꯩꯕꯗꯣ ꯑꯗꯨꯗꯤ ꯑꯩꯅꯁꯨ ꯂꯝꯗꯣ ꯑꯩꯒꯤ ꯏꯁꯥꯒꯤ ꯂꯝꯁꯨ ꯑꯣꯏꯖꯔꯦ ꯑꯗꯨꯝ ꯐꯠꯇ꯭ꯔꯣ
ꯍꯥꯏꯩꯦ ꯐꯗꯔ
ꯍꯥꯏꯗꯤ ꯄꯩꯁꯥ ꯑꯇꯣꯞꯄꯗ ꯍꯥꯏꯗꯤ ꯔꯦꯟ ꯅꯨꯡꯒꯤ ꯄꯤꯗ꯭ꯔꯦꯗꯅ ꯍ
ꯁꯋꯒꯗꯤ ꯔꯦꯦꯟ ꯄꯩꯁꯥꯁꯄꯅꯤ
ꯆꯄꯦ
ꯗꯤꯄꯣꯖꯤꯠ ꯂꯥꯛ ꯑꯍꯨꯝ ꯑꯃꯨꯛꯀ ꯊꯝꯃꯨꯒ ꯍꯥꯏꯥꯛ ꯇꯣꯡꯉꯅ
ꯑꯗꯨ ꯑꯣꯏ ꯑꯗꯨꯕꯨ ꯑꯗꯨꯕꯨ ꯄꯥꯏꯔꯗꯤꯕꯨ ꯗꯨꯀꯥꯟ ꯂꯣꯏꯔꯅꯤ
ꯑꯩꯈꯣꯏ ꯌꯨꯝ ꯁꯥꯖꯔꯁꯨ ꯀꯣ
ꯑꯩꯈꯣꯏ ꯌꯨꯝꯗꯗ ꯁꯥꯖꯔꯁꯨ ꯂꯣꯏꯔꯅꯤꯕ
ꯂꯕꯨ ꯂꯩꯦꯗꯤ
ꯂꯝꯁꯨ ꯂꯩꯔꯦ ꯀꯩꯅꯣ ꯁꯥꯒꯗꯕ ꯈꯛꯇꯪ ꯉꯥꯏꯔ
ꯅꯣꯏ ꯌꯥꯁꯤꯒꯤ ꯀꯩꯅꯣꯒꯤꯗꯣ
ꯍꯣꯏ
ꯎꯝ
ꯑꯗꯨꯗꯨꯗꯤ ꯁꯔ ꯋꯥ ꯍꯥꯏꯗ